ꯑꯥ
ꯍ
ꯇꯥꯔꯦ ꯇꯥꯔꯦ
ꯎꯝ
ꯉꯁꯥꯏ ꯁꯥꯟꯅꯔꯝꯕ ꯑꯍꯥꯕꯤꯗꯨꯒꯤ ꯃꯈꯥ ꯇꯧꯖꯩ
ꯎꯝ
ꯍꯥꯏꯔꯣ ꯈꯔ ꯀꯃꯥꯏ ꯀꯃꯥꯏꯅ ꯇꯧꯔꯏ ꯅꯣꯏꯗꯣꯅꯥꯀꯟꯒꯤꯗꯤ
ꯑꯩꯈꯣꯏ ꯁꯣꯝꯗ ꯍꯥꯏꯁꯦ ꯆꯦꯡꯗꯣ ꯉꯧꯔꯅꯤ ꯃꯣꯔꯣꯛ ꯉ ꯍꯧꯧꯔꯅꯤ ꯉꯥꯔꯤ ꯉꯥꯍꯧꯔꯅꯤ ꯍꯋꯥꯏꯔꯁꯨ ꯍꯋꯥꯏ ꯉꯧꯍꯧꯔꯅꯤ ꯍꯥꯎꯅꯕ ꯍꯣꯠꯅ ꯃꯤꯅꯤ ꯍꯦꯛ ꯍꯥꯞꯆꯤꯜꯂꯁꯨ ꯌꯥꯏ ꯉꯧꯔꯅꯤ ꯍꯣꯏ ꯃꯃꯥꯡꯉꯩꯗꯗꯤ ꯀꯣꯟ ꯈꯣꯟꯗ ꯁꯨꯅꯔꯝꯃꯤꯀꯣ ꯑꯗꯣ ꯍꯧꯖꯤꯛꯄꯨꯗꯤ ꯒ꯭ꯔꯥꯏꯟꯗꯔ ꯂꯩꯔꯕꯅꯤꯅ ꯒ꯭ꯔꯥꯏꯟꯗꯔꯗ ꯇꯛꯑꯦ
ꯎꯝ ꯑꯗꯨ ꯁꯣꯟꯗꯦ ꯁꯤꯒꯅ ꯍꯦꯟꯅ ꯍꯥꯎꯋꯦ
ꯍꯥꯎꯋꯦ ꯍꯥꯞꯄꯁꯤꯗ ꯁꯤꯡ ꯁꯤꯡ ꯍꯥꯞꯄ ꯌꯥꯏ
ꯃꯥꯒꯤ ꯍꯥꯏꯔꯣ
ꯍꯂꯣ ꯍꯥꯞꯄꯁꯦ ꯁꯤꯡ ꯍꯥꯞꯄ ꯌꯥꯏ ꯍꯣꯏ ꯐꯗꯤꯒꯣꯝꯝ ꯑꯗꯒꯤ ꯅꯥꯀꯨꯞꯄꯤ ꯀꯔꯤ ꯀꯔꯥ ꯃꯅꯥ ꯃꯁꯤꯡ ꯆꯤꯡ ꯈꯔꯗꯤ ꯑꯗꯨꯝ ꯍꯥꯞꯆꯤꯟꯕꯁꯤꯅ ꯇꯤꯜꯍꯧ ꯇꯤꯜꯍꯧ ꯃꯅꯥ ꯑꯗꯨꯝ ꯃꯅꯥ ꯃꯁꯤꯡ ꯈꯔ ꯍꯥꯞꯆꯤꯟꯕꯁꯤꯅ ꯃꯍꯥꯎꯗꯤ ꯈꯔ ꯍꯦꯜꯜꯂꯤꯦ
ꯎꯝ
ꯑꯗꯨꯗꯒꯤ ꯑ ꯏꯩꯅꯣꯅꯅ ꯈꯣꯟꯗ ꯁꯨꯕꯅ ꯍꯦꯟꯅ ꯍꯥꯎꯋꯦ ꯍꯥꯏꯗꯨꯅ ꯀꯥꯏꯗꯔꯗ ꯁꯨꯔꯒꯗꯤꯗ ꯑꯩꯅ ꯃꯀꯨꯝ ꯇꯥꯈꯤꯕꯗꯣ ꯑꯗꯣ ꯃꯈꯀꯨꯝ ꯂꯣꯏꯅꯃꯛ ꯍꯥꯏꯔꯦꯛ ꯇꯥꯁꯟꯈꯤꯕꯗꯨꯁꯨ ꯍꯥꯎꯐꯝ ꯈꯪꯗꯦꯕ ꯀꯩꯅꯣ ꯈꯔ ꯆꯦꯡ ꯃꯆꯥ ꯃꯆꯥ ꯈꯔ ꯑꯃꯀ ꯀꯩꯅꯣ ꯈꯔ ꯌꯥꯎꯔꯒ ꯃꯥꯅ ꯍꯦꯟꯅ ꯍꯥꯎꯕꯒꯤ ꯇꯥꯏꯞꯇ ꯎ ꯑꯗꯨꯅ ꯍꯦꯟꯅ ꯃꯍꯥꯎ ꯊꯣꯛꯄꯒꯤ ꯇꯥꯏꯞ ꯇꯧꯕꯗꯣ
ꯍꯣꯏ
ꯑꯗꯣ ꯍꯧꯖꯤꯛꯀꯥꯟꯗꯤ ꯍꯋꯥꯏꯅ ꯁꯨꯕꯁꯨꯅ ꯇꯧꯅꯔꯦ
ꯇꯧꯅꯔꯦ ꯕꯦꯁꯣꯟꯅ ꯕꯦꯁꯣꯟꯅ ꯁꯨꯕꯁꯨ ꯇꯧꯅꯔꯦ ꯕꯦꯁꯣꯟꯁꯤꯗ ꯍꯋꯥꯏꯅꯦ ꯌꯥꯟꯁꯤꯟꯅꯕꯤ ꯑꯗ ꯃꯤꯃꯤꯁꯨꯨꯝ ꯍꯥꯞꯅꯩꯀꯣ
ꯑꯥ ꯑꯗꯨꯒ ꯄꯦꯀꯦꯠ ꯄꯦꯀꯦꯠ ꯑꯣꯏꯅꯁꯨ ꯌꯣꯟꯅꯔꯦ ꯍꯧꯖꯤꯛꯀꯥꯟꯗꯤ
ꯍꯣꯏ ꯌꯨꯝꯗ ꯁꯨꯕꯒꯤ ꯃꯍꯨꯠ ꯄꯦꯀꯦꯠꯅ ꯂꯩꯔꯒ ꯆꯥꯕꯅ ꯍꯦꯟꯅ ꯅꯝꯅꯔꯦ
ꯎꯝ ꯃꯇꯝ ꯃꯥꯡꯅꯗ꯭ꯔꯦꯗꯅ ꯑꯗꯨ ꯑꯣꯏꯔꯒꯗꯤ ꯑꯗꯣ ꯄꯦꯀꯦꯠꯇ ꯌꯣꯟꯕꯁꯤꯡꯁꯤꯗꯤ ꯑꯅꯝꯕꯅ ꯀꯩꯅꯣꯅ ꯑꯣꯏꯅ ꯑꯣꯏꯒꯜꯂꯤꯀꯣ ꯍꯋꯥꯏꯅ ꯅꯝꯃꯦ ꯆꯦꯡꯅ ꯑꯣꯏꯕꯁꯦ ꯌꯥ ꯌꯥꯎꯒꯟꯗꯦ ꯆꯦꯡꯕꯌꯥ ꯕꯨꯗꯤ ꯌꯥꯎꯋꯦ ꯑꯗꯨ ꯑꯣꯏꯔꯒꯁꯨ ꯍꯋꯥꯏꯅ ꯍꯦꯟꯅ ꯅꯝꯅ ꯌꯣꯟꯕ ꯇ ꯇꯥꯏꯞꯇꯣ ꯑꯩꯅ ꯊꯦꯡꯉꯕ
ꯍꯣꯏ ꯌꯣꯜꯂꯦ ꯑꯗꯨꯃ ꯑꯗꯨꯅ ꯍꯦꯟꯅ
ꯑꯥ ꯂꯩꯁꯥꯕꯤ ꯃꯆꯥꯅ ꯍꯦꯟꯅ ꯄꯥꯝꯅ ꯆꯥꯏ
ꯑ
ꯑꯗꯨꯒ ꯁꯤ ꯆꯥꯕꯁꯤꯁꯨ ꯅꯨꯡꯊꯤ ꯅꯣꯡꯃꯪꯕ ꯃꯇꯝ ꯅꯣꯡꯗꯁꯨ ꯈꯤꯠꯄ ꯃꯇꯝꯗꯅ ꯍꯦꯟꯅ ꯆꯥꯕꯅ ꯍꯦꯟꯅ
ꯍꯝ
ꯍꯦꯟꯅ ꯆꯥꯅꯤꯡꯕꯁꯨ ꯐꯥꯎꯅꯕꯅꯦ ꯎꯝ ꯑ ꯄ꯭ꯔꯣꯁꯦꯁꯇ ꯄ꯭ꯔꯣꯁꯦꯁꯗꯤ ꯑꯗꯨꯝ ꯆꯦꯡ ꯉꯧꯔꯅꯤ ꯆꯦꯡꯗꯣ ꯉꯧꯔꯒ ꯃꯥꯅ ꯈꯔ ꯆꯦꯡꯗꯨꯅ ꯈꯔ ꯆꯥꯎꯈꯠꯂꯛꯄ ꯃꯇꯝ ꯀꯕꯣꯛ ꯄꯣꯛꯑꯝꯗꯥꯏ ꯉꯧꯕꯗ ꯑꯗꯨ ꯇꯥꯏꯃꯤꯡꯗ ꯂꯧꯊꯔꯅꯤ ꯀꯥꯍꯟꯕꯁꯨ ꯌꯥꯗꯦ ꯀꯥꯔꯒꯗꯤ ꯍꯥꯎꯔꯣꯏꯗꯕꯅꯤꯅ ꯈꯥꯗꯕ ꯍꯦꯛ ꯀꯥꯕꯗ ꯑꯗꯨꯒ ꯉꯥꯔꯤ ꯃꯣꯔꯣꯛꯁꯨ ꯉꯧꯔꯅꯤ ꯑꯗꯨꯁꯨ ꯀꯥꯔꯒꯗꯤ ꯍꯣꯔꯦꯟꯥꯔꯛꯄ ꯀꯄ ꯃꯇꯝꯗ ꯈꯥꯅꯤ ꯑꯗꯨꯅ ꯀꯥꯗꯕꯤꯗ ꯃꯥꯒꯤ ꯆꯥꯡꯗꯣ ꯊꯝꯃꯒ ꯇꯧꯔꯅꯤ ꯑꯗꯨꯒ ꯈꯣꯟꯗ ꯍꯥꯞꯄꯒ ꯁꯨꯔꯅꯤ ꯑꯗꯨ ꯂꯣꯏꯔꯦꯗ ꯑꯗꯨꯝ ꯉꯥꯅꯤ ꯃꯣꯔꯣꯛꯀ ꯇꯣꯁꯤꯟꯅꯔꯒ
ꯎꯝ ꯃꯔꯣꯏ ꯇꯧꯁꯤꯜꯂꯒ
ꯎꯝ
ꯑꯗ ꯉꯥ ꯊꯣꯡꯕꯒꯤ ꯃꯇꯥꯡꯁꯦ ꯑꯃꯨ ꯃ ꯁꯥꯁꯤꯅꯦ ꯉꯥ ꯊꯣꯡꯕꯁꯤꯗ ꯑꯩꯈꯣꯏꯒꯤ ꯑꯣꯏꯕ ꯉꯥ ꯊꯣꯡꯕꯁꯤꯗꯗꯤ ꯅꯥꯀꯨꯞꯄꯤ ꯃꯔꯥꯒꯨꯝꯕ ꯎ ꯎꯝ ꯅꯄꯥꯛꯄꯤ ꯃꯔꯥꯒꯨꯝꯕ ꯅꯄꯥꯛꯄꯤ ꯃꯅꯥꯒꯨꯝꯕꯁꯦ ꯈꯔ ꯑꯗꯨꯝ ꯊꯛꯅꯩꯗꯅ
ꯎꯝ ꯊꯥꯛꯅꯩ ꯑꯗꯣ ꯇꯤꯜꯍꯧ ꯆꯅꯝꯗꯒꯤꯗꯤ ꯃꯣꯏꯅ ꯍꯦꯟꯅ ꯊꯥꯛ ꯍꯅ ꯍꯥꯎ ꯊꯣꯛꯄꯒꯤ ꯇꯥꯏꯞꯇ ꯈꯟꯅꯕꯗꯣ ꯑꯣꯏꯕꯗꯣ ꯑꯗꯨ ꯑꯣꯏꯌꯦꯕ
ꯉꯥꯁꯤꯗ ꯌꯥꯝ ꯆꯥꯟꯅꯕꯁꯦ ꯃꯔꯣꯏꯁꯤ ꯃꯅꯥꯀ ꯄꯥꯛꯄꯤ ꯅꯥꯀꯨꯞꯄꯤꯒꯤ ꯃꯔꯣꯏꯁꯤꯅ ꯍꯦꯜꯂꯦꯕ ꯑꯗ ꯃꯤꯊꯤꯒꯨꯝꯕ ꯒꯨꯜ ꯃꯔꯨꯒꯨꯝꯕ ꯀꯥꯂꯤ ꯖꯤꯔꯥꯒꯨꯝꯕ ꯃꯣꯏꯁꯦ ꯖꯤꯔꯥ ꯃꯆꯥ ꯄꯤꯛ ꯔꯣꯝ ꯂꯩꯕꯗꯣ ꯑꯗꯨꯗꯤ ꯃꯃꯤꯡ ꯑꯩ ꯈꯪꯗ꯭ꯔꯦ ꯀ ꯃꯣꯏꯒꯨꯝ ꯊꯥꯛꯑꯒꯅ ꯑꯃꯨꯛ ꯍꯣꯏ ꯃꯣꯏꯁꯤ ꯊꯥꯛꯑꯒꯅ ꯑꯃꯨꯛ ꯊꯧꯗꯣꯛ ꯋꯥꯊꯧꯗ ꯕꯥꯃꯣꯟꯅ ꯊꯣꯡꯕꯁꯦ ꯁꯨꯃꯥꯏꯅ ꯇꯧꯋꯤꯀꯣ
ꯑ ꯃ ꯃꯈꯈ ꯈꯁꯨꯏ ꯌꯥꯝꯃꯤ ꯌꯥ ꯌꯥꯝꯃꯤꯗ ꯆꯥꯎꯅ ꯊꯣꯡꯕ ꯑꯗꯒꯤꯗꯤ ꯇꯣꯌꯣꯠ ꯃꯄꯨꯡ ꯍꯣꯏ ꯃꯈꯜ ꯃꯈꯜ
ꯍꯥꯏꯔꯒꯅ ꯉꯥꯆꯧ ꯉꯥꯛꯆꯧꯁꯤꯒꯤ ꯇꯣꯏꯠ ꯑꯣꯠꯁꯤꯅ ꯍꯦꯟꯅ ꯍꯥꯎꯋꯤ
ꯎꯝ ꯑꯣ ꯃꯥꯁꯦ ꯊꯣꯡꯕꯗ ꯀꯥꯏꯗꯤ ꯀꯥꯏꯒꯜꯂꯤꯀꯣ ꯍꯦꯛꯇ ꯍꯦꯛꯇ ꯇꯣꯏꯊꯣꯛ ꯈꯤꯕꯗꯨꯣ ꯄ꯭ꯔꯣꯁꯦꯁꯇꯣ ꯍꯩꯇ꯭ꯔꯒꯗꯤ
ꯍꯣꯏ ꯉꯥ ꯊꯣꯡꯕꯁꯨ ꯃꯈꯜ ꯂꯩꯅꯤꯀꯣ ꯇꯥꯎꯔ ꯊꯣꯡꯕ ꯆꯨꯝꯅꯩ ꯊꯣꯡꯕ ꯇꯣꯏꯊꯣꯡ ꯊꯣꯡꯕ ꯇꯣꯏ ꯑꯣꯠ ꯊꯣꯡꯕ
ꯑꯣ ꯁꯤ ꯃꯌꯥꯝꯁꯤꯗ ꯑꯃꯨꯛ ꯇꯣꯏ ꯑꯣꯠꯀꯁꯤꯗꯤ ꯑꯃꯨꯛ ꯊꯧꯗꯣꯛ ꯋꯥꯊꯣꯛ ꯁꯤꯖꯤꯟꯅꯗ꯭ꯔꯦ ꯇꯣꯏꯊꯣꯡꯒꯨꯝꯕ ꯆꯨꯝꯅꯒꯤ ꯊꯣꯡꯕ ꯑꯇꯥꯋꯔ ꯊꯣꯡꯕꯁꯦ ꯑꯃꯨꯛ ꯁꯤꯖꯤꯟꯅꯩ ꯎꯝ
ꯑꯗꯨꯒ ꯑꯂꯨꯒ ꯇꯧꯕ ꯉꯥꯔꯤꯈꯥꯗꯨꯒꯅ ꯍꯦꯟꯅ ꯁꯤꯖꯤꯟꯅꯕ
ꯍꯣꯏ
ꯑꯗꯨꯗ ꯀꯩꯅꯣ ꯍꯋꯥꯏ ꯑꯃ ꯑꯉꯥꯡꯕꯗꯣ ꯀꯔꯤꯔꯤꯕꯥ ꯆꯥꯏꯕꯗꯨ ꯑꯥ ꯗꯥꯝꯗꯥꯝ ꯎꯝ ꯀꯗꯥꯝ ꯍꯥꯞꯄ ꯈꯥꯃꯦꯟ ꯈꯥꯃꯦꯟ ꯑꯁꯥꯡꯕꯤ ꯕꯤꯟ ꯀꯔꯤꯅꯣꯝ ꯍꯥꯏꯗꯏꯅꯦ ꯀꯔꯤ ꯈꯥꯃꯤ ꯕ꯭ꯔꯤꯟꯖꯥ ꯑꯟꯗ ꯍꯦꯛ ꯑꯩꯈꯣꯏꯗ ꯀꯔꯤꯣꯝ ꯍꯥꯏꯅꯕꯗꯨꯣ ꯀꯔꯤ ꯑ ꯕꯥ ꯃꯥꯁꯤꯀ ꯑꯗꯨꯅꯦ ꯍꯦꯟꯅ ꯆꯥꯟꯅꯩ ꯑꯇꯩꯗꯒꯤꯗꯤ
ꯎꯝ
ꯑꯂꯨꯒ ꯑꯅꯤꯗꯣ ꯍꯥꯞꯄ
ꯍꯣꯏ
ꯑꯗꯣ ꯀꯩꯒꯨꯝꯕ ꯁꯦꯝꯕ ꯀꯥꯟꯗꯁꯨ ꯎꯨ ꯃꯁꯤꯡꯒ ꯀꯥꯏꯈ꯭ꯔꯗꯤ ꯈꯥꯗꯣꯏꯅꯦ ꯃꯊꯥ ꯀꯀꯥ ꯆꯥꯔꯛꯄ ꯀꯥꯟꯗ ꯑꯗꯨꯅ ꯆꯦꯛꯁꯤꯟꯅ ꯁꯦꯝꯗꯕꯁꯨ ꯌꯥꯗꯕ
ꯑꯗꯣ ꯃꯤ ꯂꯝꯗ ꯊꯣꯡꯅꯔꯤꯕ ꯄ꯭ꯔꯣꯁꯦꯁꯁꯤꯒ ꯑꯩꯈꯣꯏ ꯂꯝꯗ ꯊꯣꯡꯉꯕ ꯄ꯭ꯔꯣꯁꯦꯁꯁꯤꯡꯁꯤꯒ ꯈꯔꯗꯤ ꯑꯗꯨꯝ ꯈꯦꯠꯅꯩ
ꯈꯦꯠꯅꯩ ꯑꯗꯨꯒ ꯃꯍꯥꯎꯁꯨ ꯈꯦꯅꯩ ꯃꯣꯏꯒꯤꯗꯤ ꯍꯣꯏ ꯂꯝ ꯂꯝꯗꯨꯒꯤ ꯃꯇꯨꯡ ꯏꯟꯅ ꯃꯣꯔꯣꯛ ꯎꯝ ꯍꯥꯏꯔꯛ
ꯍꯣꯏ ꯀꯃꯥꯏꯅ ꯍꯥꯏꯗꯣꯏꯅꯣ ꯃꯣꯏꯅ ꯊꯣꯉꯛꯄꯁꯤꯅ ꯑꯩꯈꯣꯏꯗ ꯊꯨꯝ
ꯑꯥ ꯊꯨꯝꯂꯞ ꯊꯨꯝꯂꯞ ꯆꯠꯄꯗꯧꯅ ꯇꯧꯕ ꯁꯝꯅ ꯍꯥꯏꯔꯕꯗ ꯁꯤꯂꯣꯡꯗ ꯊꯣꯡꯕ ꯉꯥ ꯊꯣꯡꯕꯗꯤ ꯑ ꯊꯨꯝꯂꯞ ꯊꯨꯝꯂꯞ ꯆꯠꯂꯦ ꯃꯣꯔꯣꯛꯁꯨ ꯀꯩꯁꯨ ꯁꯥꯗꯕ ꯊꯨꯝꯁꯨ ꯈꯔ ꯋꯥꯠꯂꯞ ꯆꯠꯄ ꯑꯗꯨꯃꯥꯏꯅ ꯑꯣꯏꯅ
ꯍꯣꯏ
ꯃꯍꯥꯎ ꯈꯔ ꯈꯦꯠꯅꯩ ꯑꯗꯨꯒ ꯃꯣꯏꯒꯤꯗꯤ ꯃꯔꯨ ꯃꯔꯥꯡꯒꯨꯝꯕ ꯖꯤꯔꯥꯒꯨꯝꯕ ꯑꯗ ꯁꯨꯝ ꯑꯗꯨꯒꯨꯝꯕꯗꯨꯅ ꯃꯆꯜꯅ ꯍꯦꯟꯅ ꯅꯝꯅꯁꯨ
ꯅꯝꯅ ꯁꯤꯁꯤꯟꯅꯅꯦ ꯎꯝ ꯑꯗꯒꯤ ꯌꯦꯟ ꯊꯣꯡꯕꯁꯤꯗꯁꯨ ꯀꯣ ꯃꯣꯏꯅ ꯕꯇꯔ ꯀꯩ ꯀꯩ ꯍꯥꯞꯆꯤꯟꯕꯒꯤ ꯃꯍꯥꯎ ꯇꯣꯉꯥꯟꯕ ꯑꯃ ꯊꯣꯛꯑꯦ ꯑꯩꯈꯣꯏꯒꯤꯅ ꯊꯥꯎꯗ ꯈꯛ ꯑꯗꯨꯝ ꯆꯤꯛ ꯆꯤꯛ ꯂꯥꯎꯕ ꯉꯧꯔꯒ ꯎꯝ
ꯃꯣꯔꯣꯛꯅ ꯍꯦꯟꯅ ꯁꯥꯜꯂꯒ ꯇꯧꯕꯅꯤꯅ ꯃꯍꯥꯎꯁꯨ ꯐꯅ ꯍꯦꯟꯕ ꯇꯧꯅ ꯈꯜꯂꯤ
ꯃꯣꯏꯅ ꯃꯌꯥꯟ ꯐꯅꯌꯥꯝ ꯍꯥꯞꯄꯁꯨ ꯑꯩꯈꯣꯏꯒꯤꯁꯤꯅ ꯑꯗꯨꯝ ꯍꯦꯟꯕꯗꯧꯅꯗꯤ ꯇꯧꯏꯦꯀꯣ ꯑꯗ ꯊꯣꯡꯕꯁꯤꯁꯨ ꯀꯣꯟꯒꯤ ꯃꯈꯥꯁꯨ ꯌꯥꯝ ꯄꯣꯜꯂꯦ ꯎꯌꯥꯟꯗ ꯀꯥꯇꯤ ꯍꯦꯛ ꯌꯦꯟꯁꯦ ꯊꯣꯡꯅꯔꯤꯗꯅ
ꯑꯗꯨꯒ ꯀꯩꯅꯣꯁꯨ ꯃꯩꯁꯨ ꯌꯥꯝꯅ ꯗꯔꯀꯥꯔ ꯑꯣꯏꯌꯦꯁꯅ ꯊꯅꯗꯤꯦ ꯍꯦꯅ ꯍꯥꯎꯕꯒꯌꯥꯁ ꯊꯪꯝꯕꯕꯨꯗꯔꯦ
ꯎꯝ ꯑꯗꯒꯤ ꯍꯣꯏ ꯍꯧꯖꯤꯛꯇꯤ ꯌꯦꯟꯒꯤ ꯇꯣꯉꯥꯟꯕ ꯃꯈꯜ ꯃꯈꯜ ꯃꯌꯥꯝꯕꯨꯗꯤ ꯊꯣꯛꯑꯦ ꯌꯦꯅ ꯍꯥꯏꯁꯤꯗꯁꯨ ꯐ꯭ꯔꯥꯏ ꯇꯧꯕ ꯗ꯭ꯔꯤꯜ ꯇꯧꯕ ꯃꯈꯟ ꯃꯈꯟ ꯌꯥꯝ ꯊꯣꯛꯑꯦꯕ ꯀꯣ ꯕꯥꯔꯕꯤꯀ꯭ꯌꯨ ꯇꯧꯕ ꯌꯥꯏꯔꯒ ꯈꯤꯇꯪ ꯆꯥꯔꯕ ꯍꯣꯏ ꯁꯤꯅꯁꯨ ꯍꯦꯟꯅꯁꯨ ꯍꯥꯎꯋꯦꯗ ꯁꯤꯕꯨꯗꯤ ꯎꯝ
ꯍꯣꯏ ꯌꯦꯟꯒꯤ ꯕꯣꯔꯥꯁꯨ ꯑꯃꯨꯛ ꯆꯥꯅꯩ
ꯍꯣꯏ ꯌꯦꯟꯒꯤ ꯕꯣꯔꯥ ꯅꯠꯇꯕꯤ ꯃꯔꯣꯏ ꯕꯣꯔꯥꯁꯨ ꯑꯗꯨꯝ ꯆꯥꯅꯩ ꯑꯣꯗꫭ ꯕꯥꯖ ꯖꯥꯔꯗ ꯀꯩꯀꯥ ꯑꯗꯒꯤꯗꯤ ꯑꯦꯅꯤ ꯃꯐꯝ ꯑꯃ ꯆꯠꯊꯣꯛꯄꯗ ꯕꯣꯔꯥꯁꯦ ꯀꯝꯄꯟꯁꯔꯤ ꯑꯗꯨꯝ ꯐꯪꯉꯅꯤ
ꯍꯣꯏ ꯍꯋꯥꯏ ꯃꯪꯒꯜꯒꯤ ꯕꯣꯔꯥꯁꯨ
ꯍꯋꯥꯏ ꯕꯣꯔꯥ ꯑꯄꯥꯛꯄ
ꯑꯗꯨꯝ ꯍꯣꯏ ꯃꯅꯤꯄꯨꯔꯗ ꯍꯧꯖꯤꯛ ꯌꯥꯝ ꯆꯥꯅꯔꯤꯕ ꯍꯋꯥꯏ ꯕꯣꯔꯥ ꯄꯥꯛꯄꯁꯤꯅ ꯆꯔꯥꯡ ꯄꯥꯠꯀꯤ ꯍꯥꯏꯕꯗꯣ
ꯑꯗꯨꯅꯖꯨ ꯍꯦꯟꯅ ꯍꯥꯎꯋꯦꯅ ꯍꯥꯏꯅꯕꯅꯦ
ꯍꯥꯏꯅꯕꯅꯦ ꯎꯝ ꯑꯗ ꯌꯥꯝꯅ ꯕꯣꯔꯥ ꯍꯥꯎꯕ ꯃꯐꯝ ꯍꯥꯏꯔꯒꯅ ꯅꯝꯕꯣꯜ
ꯑ ꯑꯗꯨꯒ ꯑꯇꯣꯞꯄ ꯍꯋꯥꯏ ꯃꯪꯒꯜꯒꯤ ꯅꯠꯇꯕ ꯇꯣꯞ ꯇꯣꯞꯄ ꯀꯛꯆꯤꯡ ꯕꯣꯔꯥꯅ ꯑꯃꯁꯨ ꯂꯩ ꯀꯛꯆꯤꯡꯗ ꯈꯛꯇꯃꯛ
ꯍꯣꯏ ꯍꯣꯏ ꯆꯦꯡ ꯆꯦꯡꯅ ꯇꯛꯑꯒ ꯁꯦꯝꯕ ꯍꯋꯥꯏ ꯃꯪꯒꯟꯒ ꯆꯦꯡꯒ
ꯑꯥ ꯑꯗꯨꯗꯤ ꯀꯛꯆꯤꯡ ꯕꯣꯔꯥ
ꯑꯇꯣꯞꯄ ꯃꯐꯝꯗꯒꯤ ꯁꯥꯔꯛꯄ ꯕꯣꯔꯥꯁꯤꯒ ꯀꯛꯆꯤꯡꯅ ꯁꯥꯔꯛꯄꯁꯤꯒ ꯑꯗꯨꯝ ꯃꯍꯥꯎ ꯃꯥꯟꯅꯗꯦꯀꯣ
ꯃꯥꯅꯗꯦ
ꯍꯣꯏ ꯃꯣꯏꯒꯤꯗꯤ ꯕꯣꯔꯥꯗꯁꯨ ꯅꯠꯇꯦꯒꯤ ꯆꯥꯛꯍꯥꯎꯒꯤ ꯇꯟ ꯍꯥꯏꯕ ꯑꯃꯁꯨ ꯂꯩꯔꯦ ꯑꯗꯒꯤ ꯆꯥꯁꯨꯕꯤ ꯍꯥꯏꯕ ꯑꯃꯁꯨ ꯂꯩꯔꯦ ꯆꯦꯡꯅ ꯇꯛꯑꯒ ꯁꯦꯝꯕ ꯅꯥꯀꯨꯞꯄꯤ ꯀꯩꯀꯩ ꯍꯥꯞꯄꯒ
ꯑꯗꯨꯒ ꯃꯣꯏ ꯑꯅꯝꯕꯅ ꯑꯗꯨꯒꯨꯝꯕꯒꯤ ꯀꯛꯆꯤꯡ ꯕꯣꯔꯥꯒꯨꯝꯕꯁꯦ ꯀꯛꯆꯤꯡꯗꯅ ꯈꯤꯇꯪ ꯅꯝꯅ ꯐꯪꯉꯦ ꯑꯇꯩꯗꯗꯤ ꯐꯪꯕꯗꯨ ꯊꯤꯕ ꯈꯔ ꯀꯌꯥ ꯋꯥꯏ ꯐꯪꯉꯒꯁꯨ ꯀꯛꯆꯤꯡꯗꯒꯤ ꯄꯨꯔꯛꯄꯗꯨꯅ ꯈꯔ ꯐ꯭ꯔꯦꯁ ꯑꯣꯏꯔꯒ ꯑꯃ ꯃꯍꯥꯎꯔꯤꯕꯁꯦ ꯍꯦꯜꯂꯦ
ꯎꯝ
ꯍꯣꯏ ꯌꯨꯅꯤꯛ ꯑꯣꯏꯕ ꯄꯣꯠ ꯍꯥꯏꯔꯒꯗꯤ ꯑꯁꯤ ꯇꯥꯗꯣꯏꯕ
ꯎꯝ ꯑꯇꯣꯞꯄ ꯂꯝꯗꯁꯨ ꯐꯪꯗꯕ ꯑꯝꯇ
ꯑꯇꯩ ꯕꯣꯔꯥꯒꯨꯝꯕꯁꯤꯗꯤ ꯑꯗꯨꯝ ꯏꯐꯪꯗ ꯐꯪꯕ ꯃꯐꯝ ꯈꯨꯗꯤꯡ ꯑꯂꯨ ꯕꯣꯔꯥ ꯃꯔꯣꯏ ꯕꯣꯔꯥ ꯀꯥꯁꯇꯨ ꯐꯪꯕ ꯂꯐꯨ ꯊꯣꯔꯛ ꯕꯣꯔꯥꯁꯨ ꯑꯗꯨꯝ ꯆꯥꯅꯩ
ꯑꯗ ꯑꯇꯣꯞꯄ ꯃꯐꯝꯗ ꯁꯥꯗꯕ ꯑꯃ ꯍꯥꯏꯔꯒꯅ ꯎꯗꯣꯡ ꯆꯥꯛ
ꯑꯥ
ꯃꯔꯤꯡ ꯃꯔꯤꯡꯁꯤꯅ ꯃꯔꯤꯡꯁꯤꯡꯒꯤ ꯎꯇꯣꯡ ꯆꯥꯛ
ꯑꯥ
ꯑꯩꯈꯣꯏꯅ ꯊꯣꯡꯕꯗ ꯀꯩꯁꯨ ꯇꯥꯗꯦꯕ ꯑꯗꯨꯗꯣ
ꯍꯣꯏ
ꯃꯣꯏꯅ ꯊꯣꯡꯀꯥꯟꯗ ꯇꯥꯕ ꯋꯥꯅꯦꯕ ꯍꯣꯏ ꯃꯥ ꯁꯥꯕꯒꯤ ꯋꯥꯁꯤꯁꯨ ꯑꯃꯨꯛ ꯇꯣꯡꯉꯥꯜꯂꯦꯀꯣ
ꯀꯧꯈꯥ ꯕꫭꯔꯥ
ꯍꯣꯏ ꯀꯧꯈꯥ ꯕꯣꯔꯥꯁꯨ ꯌꯥꯏ ꯊꯔꯣꯏꯁꯨ ꯑꯗꯨꯝ ꯕꯣꯔꯥ ꯍꯧꯕ ꯌꯥꯏ
ꯈꯨꯈꯥꯁꯦ ꯇꯥꯡꯕ
ꯇꯥꯡꯉꯦ
ꯎꯝ ꯑꯗꯨꯅ ꯃꯗꯨꯗꯤ ꯃꯥꯗꯤ ꯕꯣꯔꯥ ꯆꯥꯕꯒꯤ ꯆꯥꯡꯗꯣ ꯈꯔ ꯍꯟꯊꯔꯦ ꯇꯥꯡꯕꯅꯤ ꯅ ꯑ ꯂꯩꯕꯤꯅꯕꯁꯨ ꯀꯌꯥ ꯂꯩꯇꯕ ꯎꯝ
ꯈꯖꯤꯡ ꯕꯣꯔꯥꯁꯤꯅ ꯑꯃꯨꯛ ꯂꯣꯛꯇꯥꯛ ꯃꯄꯥꯟꯗꯅ ꯍꯦꯟꯅ ꯐꯪꯉꯦꯀꯣ ꯁ꯭ꯋꯥꯏꯗ ꯍꯧꯕꯗꯨꯕꯨꯗꯤ ꯑꯥꯗ ꯆꯥꯔꯨꯕꯗꯨꯅ ꯍꯦꯟꯅ ꯃꯍꯥꯎ ꯂꯩꯕ ꯍꯦꯟꯕꯗꯧꯅ
ꯑꯗꯒꯤ ꯀꯣꯛ ꯊꯣꯡꯕꯗ ꯍꯥꯏꯔꯒꯅ ꯑꯩꯈꯣꯏꯅ ꯀꯨꯀꯔꯗ ꯊꯣꯡꯉꯕ ꯈꯥꯡꯗ ꯊꯣꯡꯉꯕ ꯑꯁꯤꯗꯒꯤꯗꯤ ꯑꯃꯨꯛ ꯅꯨꯡꯕꯤ ꯆꯐꯨꯗ ꯊꯣꯡꯕ ꯄꯣꯛ ꯊꯣꯡꯕꯁꯤꯅ ꯍꯦꯟꯅ ꯍꯥꯎꯋꯦ ꯍꯥꯏꯅꯩꯀꯣ
ꯑꯣ
ꯗꯃꯣꯏ ꯄꯣꯛ ꯊꯣꯡꯕꯩꯁꯨ ꯑꯃꯨꯛ ꯃꯈꯟ ꯃꯈꯟ ꯂꯩꯈ꯭ꯔꯦ ꯑꯩꯈꯣꯏꯅ ꯑꯃꯨꯛ ꯀꯃꯥꯏ ꯍꯥꯏꯅꯤ
ꯆꯥꯝꯊꯣꯛꯑꯒ ꯊꯣꯡꯕ ꯀꯥꯝꯗꯕꯤꯗ ꯑꯗꯨꯝ ꯊꯣꯡꯕꯁꯨ
ꯎꯝ ꯍꯣꯏ ꯑꯗ ꯃꯣꯏꯅ ꯑꯃꯨꯛ ꯏꯁꯤꯡꯁꯤꯡ ꯌꯥꯏꯊꯣꯛꯑꯒ ꯑꯌꯥꯏꯕ ꯑꯣꯏꯅ ꯊꯣꯡꯕꯁꯤꯅ ꯍꯦꯟꯅ ꯅꯝꯅꯗꯤ ꯆꯥꯅꯔꯦ ꯑꯇꯣꯞꯄ ꯀꯝꯃ꯭ꯌꯨꯅꯤꯇꯤꯁꯤꯡꯅ ꯑꯗꯣ ꯃꯔꯨ ꯑꯣꯏꯅ ꯃꯨꯁꯂꯤꯝꯁꯤꯡꯗꯤ ꯑꯃꯨꯛ ꯆꯥꯟꯅꯗꯦꯀꯣ
ꯍꯣꯏ ꯃꯨꯁꯂꯤꯝꯁꯤꯡꯅ ꯑꯃꯨꯛ ꯐꯣꯛꯁꯤꯃꯨꯛ ꯆꯥꯟꯅꯗꯕ
ꯍꯣꯏ ꯃꯣꯏꯒꯤꯅꯕꯤ ꯕꯤꯐ
ꯃꯣꯏꯅ ꯁꯟꯒꯨꯝꯕ ꯑꯗꯨꯗ ꯑꯣꯏꯅ ꯍꯣꯠꯅꯔꯦ
ꯑꯥ ꯍꯣꯏ ꯑꯗꯣ ꯁꯟꯁꯤꯁꯨ ꯑꯃꯨꯛ ꯃꯣꯏꯅ ꯊꯣꯡꯕꯁꯤꯅ ꯑꯃꯨꯛ ꯍꯥꯎꯋꯦ
ꯃꯍꯥꯎ ꯇꯣꯡꯉꯥꯜꯂꯦ ꯑꯇꯩꯅ ꯊꯣꯡꯕꯗꯒꯤꯗꯤ ꯑꯗꯨꯒ ꯑꯣꯛ ꯀꯨꯝꯕ ꯊꯣꯡꯕꯁꯤꯅ ꯑꯃꯨꯛ ꯇ꯭ꯔꯥꯏꯕꯦꯜ ꯏꯆꯤꯜ ꯏꯅꯥꯎ ꯀꯥꯡꯒꯕꯨꯅ ꯊꯣꯡꯉꯒꯅ ꯑꯃꯨꯛ ꯍꯦꯟꯅ ꯍꯥꯎꯋꯅ ꯍꯥꯏꯅꯩ ꯑ
ꯎꯝ
ꯑꯗꯩ ꯁꯥ ꯌꯦꯟ ꯊꯣꯡꯉꯛꯄ ꯂꯥꯛꯄꯒꯅ ꯑꯩꯈꯣꯏꯅ ꯑꯃꯨꯛ ꯍꯦꯟꯅ ꯍꯥꯎꯋꯦ ꯍꯥꯏ
ꯍꯣꯏ ꯃꯣꯏꯒ ꯑꯩꯈꯣꯏꯒꯁꯦ ꯁꯨꯝ ꯏꯁꯥ ꯏꯁꯥꯒꯤ ꯆꯤꯟꯖꯥꯛ ꯍꯥꯏꯕ ꯑꯃ ꯂꯩꯕꯅꯤꯅꯀꯣ ꯃꯥꯟꯅꯔꯛꯇꯦꯕ